ꯍꯜꯂꯣ! ꯇꯥꯕꯔꯣ ꯇꯥꯔꯕꯣ?
ꯍꯜꯂꯣ!
ꯇꯔꯕꯣ?
ꯑꯣ ꯇꯥꯏ꯫ ꯇꯥꯔꯦ꯫
ꯀꯩꯗꯧꯔꯤꯒꯦ?
ꯀꯩꯗꯧꯔꯤꯒꯦ?
ꯇ ꯇꯥꯗꯕ꯭ꯔꯣ?
ꯇꯥꯏꯌꯦ ꯇꯥꯏꯌꯦ ꯇꯥꯏꯌꯦ ꯇꯥꯔꯕꯣ ꯇꯥꯔꯕꯣ?
ꯑ ꯁꯨꯝ ꯂꯩꯔꯝꯃꯤ꯫
ꯍꯜꯂꯣ!
ꯍꯂꯣ!
ꯇꯥꯔꯕꯣ- ꯇꯥꯔꯕꯣ?
ꯀꯔꯦ
ꯑꯣ ꯀꯩꯗꯧꯔꯤꯒꯦ ꯅꯨꯡꯉꯥꯏꯔꯤꯕꯣ
ꯀꯩꯗꯧꯔꯤꯒꯦ
ꯂꯩꯔꯝꯕꯅꯦ ꯁꯨꯝ
ꯑꯣꯁ ꯅꯉꯥꯏꯔꯤꯌꯦ
ꯑꯣ ꯁꯥꯟꯅꯕ ꯆꯠꯂꯨꯕꯅꯦ ꯍꯜꯂꯛ ꯍꯜꯂꯛꯇ ꯉꯥꯏꯔꯤ ꯋꯥꯋꯥꯛꯀꯤꯡ ꯆꯦꯜꯂꯨꯕꯅꯦ ꯅꯣꯏꯗꯤ ꯍꯥꯟꯅ ꯋꯥꯋꯥꯛꯀꯤꯡꯒ ꯁꯦꯝꯗꯨꯕꯨ ꯆꯦꯜꯂꯤꯕꯣ
ꯑꯁ ꯍꯧꯖꯤꯛꯇꯤ ꯆꯦꯟꯗ꯭ꯔꯦꯗ ꯀꯩꯅꯣ ꯑꯣꯏꯅ ꯕꯣꯜ ꯑꯣꯏꯅ ꯁꯥꯟꯅꯔꯦ
ꯑꯣꯣꯣ ꯕꯣꯜꯕꯨ ꯁꯥꯟꯅꯔꯨꯕ꯭ꯔꯣ
ꯑꯗꯨꯝ ꯀꯩꯅꯣ ꯄꯪꯁꯥꯅꯅꯤ
ꯈꯪꯗꯦ ꯍꯟꯗꯛꯇꯤ ꯑ ꯍꯛꯆꯥꯡꯁꯦ ꯅꯣꯏꯈꯠꯂꯛꯇꯅ ꯃꯌꯦꯡ ꯈꯔ ꯇꯥꯍꯟꯒꯦꯅ ꯂꯝꯖꯦꯟꯁꯤꯦ ꯀꯩ ꯀꯩ ꯍꯣꯠꯅꯔꯤꯒꯦ ꯍꯧꯖꯤꯛꯄꯣ ꯆꯦꯜꯂꯦ ꯐꯅ ꯁꯥꯥꯡꯅ ꯆꯦꯜꯂꯦ ꯑꯣ ꯀꯤꯂꯣꯃꯤꯇꯔ ꯑꯍꯨꯝ ꯃꯔꯤ ꯒꯤ ꯆꯥꯡ ꯑꯗꯨꯝ ꯆꯦꯜꯂꯦ
ꯎꯝ
ꯑ ꯑꯩꯈꯣꯏ ꯃꯌꯥꯝ ꯑꯝꯇꯪꯗꯤ ꯄꯨꯟꯕ ꯌꯥꯕꯅꯤꯍꯦ ꯀꯣꯏꯅꯦꯅꯦ ꯈꯨꯟꯗꯋꯥ
ꯑꯥ ꯀꯨꯏꯔꯦ ꯄꯨꯟꯗꯕ ꯅꯣꯡꯃꯗꯤ ꯑꯝꯇꯪ ꯄꯨꯟꯁꯤꯗꯅ ꯍꯟꯗꯛ ꯊꯥꯁꯤꯗ
ꯌꯥꯏꯌꯦꯦ ꯌꯥꯏꯌꯦꯦ ꯍꯟꯇꯛ ꯊꯥꯁꯤ ꯑꯝꯇꯪ ꯄꯨꯟꯁꯤꯩ ꯀꯣꯏꯕꯒ ꯆꯠꯈꯤꯗ꯭ꯔꯦꯅꯦ ꯊꯥꯏꯅꯗꯤ ꯏꯥꯟꯅ ꯃꯥꯟꯅꯅ ꯒꯥꯔꯤ ꯃꯆꯥ ꯃꯁꯥ ꯑꯃꯃꯝꯗ ꯇꯣꯡ ꯇꯣꯡꯗꯅ ꯆꯠꯂꯝꯕꯅꯤꯅꯦ
ꯎꯝ ꯋꯥꯥꯏ ꯅꯗ ꯃ
ꯉꯅꯤ ꯑꯦ ꯑꯗꯨ ꯍꯥꯏꯔꯒ ꯅꯣꯏꯒꯤ ꯀꯩꯕꯨꯜ ꯂꯝꯖꯥꯎꯗꯣ ꯑꯗꯨ ꯑꯝꯛꯇꯪ ꯆꯠꯂꯨ ꯌꯥꯏꯅꯦ ꯃꯃꯥꯡꯗ ꯑꯣ ꯃꯃꯥꯡꯗꯁꯨ ꯑꯩꯈꯣꯏ ꯃꯃꯥꯡꯗ ꯑꯩꯈꯣꯏ ꯆꯠꯂꯨꯔꯦꯕꯀꯣ ꯌꯥꯝ ꯍꯥꯏꯗꯤ ꯃꯐꯝꯗꯣ ꯌꯥꯝ ꯐꯖꯩꯌꯦꯕ ꯍꯧꯒ ꯑ ꯑ ꯀꯩꯅꯣ ꯇꯧꯔꯒ ꯁꯥꯇ꯭ꯔ ꯃꯌꯥꯝ ꯇꯧꯔꯒ ꯆꯠꯂꯨꯕꯅꯦꯕ ꯕꯁ ꯑꯃ ꯋꯥꯏꯔꯒ ꯌꯥꯝ ꯅꯨꯡꯉꯥꯏ ꯑꯗꯨ ꯃꯐꯝꯗꯣ ꯑꯗꯣ ꯑꯩꯈꯣꯏꯁꯨ ꯌꯥꯝ ꯀꯟꯅ ꯃꯔꯝꯗꯨ ꯈꯪꯕꯗꯤ ꯑꯣꯏꯗꯦ ꯅꯪ ꯈꯪꯕ꯭ꯔꯣ ꯈꯤꯇꯪ ꯍꯥꯏꯔꯎꯗꯅ
ꯀꯕꯨ ꯂꯝ ꯌꯥꯥꯎꯔꯣ ꯀꯩꯕꯨ ꯂꯝ ꯑꯗꯨ ꯁꯤꯗ ꯐꯪꯉꯁꯦ ꯀꯩꯅꯣ ꯐꯪꯉꯦ ꯁꯉꯥꯏ ꯈꯛꯇꯪ ꯅꯠꯇꯦꯕ ꯐꯪꯉꯤꯁꯦ ꯁꯉꯥꯏ ꯁꯉꯥꯏ ꯐꯪꯒꯅꯤ ꯈ꯭ꯔꯁꯥ ꯐꯪꯒꯅꯤ ꯂ ꯂꯝꯍꯣꯛ ꯐꯪꯕꯗꯤ
ꯑꯣꯥ
ꯀꯩ ꯃꯆꯥ ꯀꯩꯁꯤꯡ ꯂꯥꯡ ꯉꯥꯏꯅꯕꯈꯛ ꯑꯗꯨ ꯍꯧꯗꯣꯡ ꯑꯃꯨꯛꯇꯪ ꯆꯥꯎꯕ ꯑꯗꯨ ꯐꯪꯉꯤ
ꯑꯣ
ꯑꯗꯨ ꯇꯗꯒꯤ ꯊꯦꯡꯒꯨ ꯐꯪꯉꯤ
ꯑꯣ ꯑꯣ ꯃꯣꯏ ꯑꯩꯈꯣꯏꯅ ꯃꯃꯥꯡꯗ ꯂꯥꯛ ꯀꯗꯣ ꯑꯗꯨꯗꯗꯤ ꯃꯣꯏ ꯁꯉꯥꯏꯒꯗꯣ ꯑꯩꯈꯣꯏꯒꯤ ꯕꯥꯏꯅꯣꯀꯨꯂꯔ ꯇꯧꯔꯒ ꯌꯦꯡꯉꯦꯕ ꯑꯗꯨꯗ ꯎꯔꯛꯇꯦꯕꯀꯣ ꯑꯗꯨꯗꯤ ꯃꯣꯏ ꯀꯃꯥꯏ ꯀꯃꯥꯏ ꯇꯧꯕ ꯁꯥꯅꯣꯗꯤ ꯈꯪꯗꯕ ꯍꯥꯏꯇꯥꯔꯦꯅꯦ ꯍꯣꯏ ꯂꯥꯏꯔꯤꯛꯇ ꯀꯥꯗꯤ ꯑꯗꯨꯝ ꯄꯪꯗꯝ ꯇꯝꯕꯅꯤꯅ ꯁꯨꯃꯥꯏ ꯑꯣꯏꯔꯝꯗꯣꯏꯅꯤ ꯀꯥꯏꯅꯗꯤ ꯑꯗꯨꯝ ꯋꯥꯈꯜꯅ ꯏꯃꯥꯖꯤꯟꯗꯤ ꯇꯧꯕ ꯑꯗꯨꯗꯨꯒ ꯑ ꯗꯥꯏꯔꯦꯛ ꯑꯁꯦꯡꯕꯗꯤ ꯎꯗ꯭ꯔꯤꯕ ꯅꯣꯏ ꯅꯣꯏ ꯅꯣꯏꯗꯤ ꯅꯛꯅꯔ ꯂꯩꯕꯅꯤꯅ ꯑꯗꯨꯝ ꯈꯪꯉꯝꯅꯤꯅꯤ ꯎꯔꯝꯅꯤꯅꯦ ꯀꯃꯥꯏ ꯀꯃꯥꯏꯅ ꯇꯧꯒꯦꯗꯨꯕꯣ
ꯑꯩꯈꯣꯏꯁꯨ ꯌꯥꯝ ꯑꯗꯨꯝ ꯇꯣꯏꯅ ꯎꯗꯦꯗ ꯃꯔꯛ ꯃꯔꯛꯇ ꯑꯩꯈꯣꯏꯁꯨ ꯑꯗꯨꯝ ꯅꯨꯡꯇꯤꯒꯤ ꯆꯠ ꯇꯥꯔꯒꯁꯨ ꯍꯞꯇꯥ ꯑꯃ ꯆꯠꯂꯦ ꯈꯜꯂꯁꯤꯅꯦ ꯍꯞꯇꯥ ꯑꯃꯗꯣ ꯅꯨꯡꯇꯤꯒꯤ ꯎ ꯀꯅꯤ ꯍꯥꯏꯕ ꯂ ꯂꯩꯗꯤ ꯗꯥꯎꯕꯤ ꯋꯥꯔꯤꯔꯤ ꯏꯅꯤꯗ ꯅ ꯍꯥꯞ ꯑꯩ ꯉꯁꯤ ꯆꯠꯂꯨꯅꯤ ꯉꯁꯤ ꯍꯦꯛꯇ ꯎꯅꯤ ꯍꯥꯏꯕ ꯂꯩꯇꯦꯕ ꯃꯣꯏꯅ ꯊꯣꯔꯛꯇ꯭ꯔꯒꯗꯤ ꯎꯗꯦꯕꯀꯣ ꯑꯗꯨꯒ ꯍꯧꯖꯤꯛ ꯍꯧꯖꯤꯛꯇꯤ ꯅꯨꯡꯉꯥꯏꯁꯨ ꯃꯁꯤ ꯁꯤꯡꯁꯦ ꯈꯔ ꯍꯟꯊꯔꯛꯑꯦ
ꯑꯣ
ꯑꯝ ꯀꯩꯅꯣꯒꯤ ꯑꯇꯣꯞꯄ ꯂꯝꯗꯒꯤ ꯃꯌꯥꯝ ꯑꯃ ꯂꯥꯛꯑꯒ ꯑꯥ ꯑꯥꯏꯅꯗꯤ ꯌꯥꯗꯕ ꯑꯗꯨꯕꯨ ꯂꯣꯟ ꯂꯣꯟꯅ ꯇꯧꯅꯕ ꯈ ꯌꯥꯎꯔꯦꯕ ꯍꯥꯏꯗꯤ ꯑ ꯁꯥ ꯁꯥ ꯇꯥꯟꯅꯅꯠ ꯇꯦꯀꯣ ꯀꯩ ꯃꯣꯏꯒꯤ ꯇꯧ ꯄꯥꯝꯕꯤꯗꯣ ꯌꯥꯟꯕ ꯑꯗꯨꯃꯥꯏꯅ ꯂꯥꯛꯄ ꯌꯥꯝ ꯌꯥꯎꯋꯦ ꯑꯗꯒꯤ ꯁꯥꯏ ꯁꯥꯏꯗꯁꯨ ꯃꯤ ꯂꯥꯡꯉꯒꯗꯤ ꯃꯄꯥꯟ ꯊꯣꯛꯔꯛꯇꯦꯕ ꯀꯩꯁꯨ
ꯑꯣ
ꯑꯝ ꯑꯗꯨꯗꯒꯤ ꯑꯩꯈꯣꯏꯅ ꯑꯃꯨꯛ ꯁꯉꯥꯏꯒ ꯈꯥꯁꯤ ꯁꯥꯒꯁꯦ ꯍꯥꯏꯔꯞ ꯃꯥꯟꯅꯕꯅꯤ ꯃꯥꯟꯅꯩꯌꯦꯕ ꯑꯗꯨꯅ ꯁꯠ ꯍꯥꯏꯗꯤ ꯃꯌꯥꯝ ꯑꯇꯣꯞꯄ ꯑꯝ ꯑꯝ ꯂꯝꯗꯒꯤ ꯂꯥꯛꯑꯒ ꯌꯦꯡꯕ ꯀꯥꯟꯗ ꯁꯥꯉꯥꯏꯅꯤ ꯁꯥꯉꯏꯅꯤꯒ ꯍꯥꯏꯔꯒ ꯁꯉꯥꯏ ꯑꯣꯏꯔꯝꯗꯕꯒꯨꯝꯕ ꯑꯗꯨꯃꯥꯏꯅ ꯇꯧꯋꯤ ꯑꯝ ꯍ
ꯑꯩꯖꯨ ꯈꯜꯂꯤꯅꯦ ꯍꯥꯏꯗꯤ ꯑ ꯈꯪꯗꯦꯕ ꯑꯩꯈꯣꯏꯁꯨ ꯍꯥꯏꯗꯤ ꯀꯁꯥ ꯍꯥꯏꯖꯤ ꯀꯔꯤ ꯁꯥꯅꯣ ꯍꯥꯏꯕꯖꯤ ꯈꯪꯗꯦꯕꯀꯣ ꯑꯩꯁꯤ ꯑꯗꯨ ꯃꯤꯅꯒꯥꯗꯤ ꯈꯔꯁꯥ ꯈꯁꯥꯅꯤ ꯑꯗꯨꯅꯤ ꯑꯗꯥꯅꯤ ꯄꯥꯏ ꯍꯥꯏꯅꯕ ꯍꯥꯏꯇꯥꯔꯦꯅꯦ ꯀꯔꯤ ꯈꯁꯥ ꯍꯥꯏꯔꯤꯕ ꯖꯤꯕꯁꯤ ꯀꯃꯥꯏ ꯇꯧꯕꯅꯣ ꯈꯪꯗꯦ ꯑꯗꯣ ꯃꯤꯅꯗꯤ ꯁꯨꯝ ꯁꯉꯥꯏꯒ ꯃꯥꯟꯅꯩ ꯃꯥꯟꯅꯩꯒꯗꯤ ꯍꯥꯏꯕ ꯍꯥꯏꯇꯥꯔꯦꯅꯦ ꯑꯗꯣ ꯑꯩꯈꯣꯏꯁꯨ ꯑꯝꯇꯪ ꯀꯩꯅꯣ ꯃꯤꯁꯨ ꯃꯄꯥꯟꯂꯣꯝꯗ ꯀꯣꯏꯕ ꯌꯥꯝ ꯆ ꯆꯠꯅꯩꯌꯦ ꯑꯩꯈꯣꯏꯁꯨ ꯑꯝꯇꯪ ꯆꯠꯂꯨꯁꯤ ꯀꯩꯅꯣ
ꯌꯥꯏꯑꯦ ꯑꯩꯗꯤ ꯀꯩꯅꯣꯗ ꯑ ꯑꯔꯨꯅꯥꯆꯜ ꯄ꯭ꯔꯗꯦꯁꯇꯕꯨ ꯆꯠꯅꯤꯡꯉꯤꯅꯤꯅꯦ
ꯑꯣ ꯑꯔꯨꯅꯥꯆꯜ ꯄ꯭ꯔꯗꯦꯁ ꯑꯩꯈꯣꯏ ꯃꯃꯥꯡꯗ ꯆꯠꯂꯨꯔꯦꯕꯀꯣ ꯑꯔꯨꯅꯥꯆꯜ ꯄꯁꯦ ꯅꯨꯡꯉꯥꯏ ꯍꯥꯏꯇꯥꯔꯦ ꯁꯦꯡꯅ ꯍꯥꯏ ꯀꯥꯟꯗ ꯑꯩꯈꯣꯏꯅ ꯆꯠꯂꯨꯕꯗꯣ ꯃꯃꯥꯡ ꯃꯃꯥꯡ ꯃꯃꯥꯡ ꯆꯍꯤꯒꯤ ꯑꯦꯄ꯭ꯔꯤꯜ ꯁꯨꯃꯥꯏꯅ ꯑꯣꯏꯔꯝꯒꯅꯦꯕꯀꯣ ꯑꯩꯈꯣꯏ ꯑꯩꯈꯣꯏꯅ ꯆꯠꯂꯨꯕꯁꯦ ꯕꯝꯂꯥ ꯄꯥꯁ ꯆꯠꯂꯨꯔꯦ ꯁꯤꯂꯥ ꯄꯥꯁ ꯆꯠꯂꯦ ꯑꯗꯒꯤ ꯃꯣꯏꯒꯤ ꯕꯨꯙꯒꯤ ꯇꯦꯝꯄꯜ ꯀꯩꯀꯥ ꯂꯩꯍꯧꯋꯦꯕ ꯑꯗꯨꯒꯁꯦ ꯑꯩꯈꯣꯏꯅ ꯐꯖꯅ ꯌꯦꯡꯉꯦ ꯍꯥꯏꯇꯥꯔꯦ ꯐꯖꯅ ꯅꯨꯡꯉꯥꯏꯅ ꯆꯠꯂ
ꯀꯩꯅꯣꯗꯤ ꯇꯧ ꯎꯔꯛ ꯅꯣꯡ ꯀꯩ ꯀꯩ ꯇꯥꯕ ꯈꯣꯠꯄ ꯍꯥꯏꯗꯤ ꯅꯨꯡꯁꯥ ꯀꯌꯥꯝ ꯁꯥꯕ ꯈꯣꯠꯄꯗꯤ ꯀꯃꯥꯏ ꯀꯃꯥꯏꯅ ꯇꯧꯒꯦ ꯑꯗꯨꯕꯨ ꯑꯩꯈꯣꯏ ꯃꯅꯤꯄꯨꯔꯒ ꯀꯌꯥꯝ ꯈꯦꯠꯅꯒꯦꯁ
ꯑꯗꯨꯒꯨꯝꯕꯗꯤ ꯀꯩꯝꯇ ꯇꯧꯗꯦ ꯍꯥꯏꯗꯤ ꯑꯩꯈꯣꯏ ꯃꯅꯤꯄꯨꯔꯒꯗꯤ ꯈꯦꯠꯅꯩ ꯃꯣꯏꯗꯗꯤ ꯃꯣꯏꯔꯣꯝꯗꯗꯤ ꯌꯥꯝ ꯏꯪꯉꯦꯕꯀꯣ ꯑꯗꯣ ꯑꯩꯈꯣꯏꯅ ꯑꯩꯈꯣꯏꯅ ꯆꯠꯄꯗꯣ ꯀꯥꯂꯦꯟ ꯃꯇꯝꯗꯅꯦꯕ ꯑꯩꯈꯣꯏ ꯁꯤꯒꯤ ꯑꯗꯣ ꯃꯣꯏ ꯑꯥꯗꯗꯤ ꯑꯗꯨꯝ ꯎꯟ ꯐꯖꯅ ꯇꯥꯔꯝꯃꯦ ꯍꯥꯏꯇꯥꯔꯦ ꯎꯟꯒ ꯑꯩꯈꯣꯏ ꯎꯟꯒꯥꯁꯦ ꯂꯝꯕꯤꯗ ꯒꯥꯔꯤ ꯈꯥꯝꯃꯦꯗꯅ ꯑꯗꯨꯒ ꯎꯟꯒꯁꯦ ꯊꯣꯅꯕꯤ ꯑꯗꯒꯤ ꯎꯟ ꯃꯊꯛꯇ ꯑꯣꯟꯕꯤ ꯈꯣꯠꯄꯤ ꯌꯥꯝ ꯁꯥꯟꯅꯔꯦ ꯌꯥꯝ ꯅꯨꯡꯉꯥꯏꯌꯦ ꯑ ꯅꯣꯏ ꯕꯨꯙ ꯀꯥꯡꯕꯨꯒꯗꯣ ꯑꯩꯈꯣꯏꯅ ꯀꯩꯅꯣ ꯇꯧꯋꯦ ꯐꯣꯇꯣꯒ ꯀꯥꯃꯤꯟꯅꯔꯛꯇꯅ ꯑꯗꯗꯒꯤ ꯂꯥꯏꯒ ꯈꯣꯏꯔꯝꯃꯦꯕꯀꯣ ꯑꯗꯨꯒ ꯃꯣꯏ ꯑꯗꯨꯗ ꯈ꯭ꯋꯥꯏ ꯅꯨꯡꯉꯥꯏꯕ ꯑꯩꯈꯣꯏꯅ ꯆꯠꯄꯗꯣ ꯈ꯭ꯋꯥꯏ ꯅꯨꯡꯉꯥꯏꯕ ꯑꯩꯈꯣꯏꯅ ꯂꯥꯏꯕꯛ ꯐꯕ ꯍꯥꯏꯒꯗ꯭ꯔꯥ ꯑꯩꯈꯣꯏꯅ ꯀꯩꯅꯣꯗ ꯆꯪ ꯀꯥꯟꯁꯤꯗ ꯃꯣꯏꯒꯤ ꯑꯩꯈꯣꯏꯅ ꯆꯠꯂꯤꯗꯨꯅ ꯇꯋꯥꯡꯗꯅꯦꯕꯀꯣ ꯑꯗ ꯇꯋꯥꯡꯒꯤ ꯃꯣꯏꯒꯤ ꯃ꯭ꯌꯨꯖ꯭ꯌꯝꯗ ꯆꯪ ꯀꯥꯟꯁꯤꯗ ꯀꯩꯅꯣ ꯇꯧꯕ ꯍꯥꯏꯇꯥꯔꯦ ꯅꯨꯄꯤ ꯑꯃꯈꯛ ꯊꯦꯡꯅꯩꯌꯦ ꯃꯥꯅ ꯑꯩꯈꯣꯏ ꯃꯌꯥꯝꯁꯦ ꯂꯥꯛꯄ ꯂꯥꯛꯄꯗꯨꯗ ꯃꯥꯁꯦ ꯍꯔꯥꯎꯖꯗꯅ ꯍꯥꯏꯇꯥꯥꯔꯦꯀꯣ ꯃꯣꯏꯗ ꯃꯣꯏꯒꯤ ꯌꯨꯝꯗ ꯑꯩꯈꯣꯏ ꯃꯌꯥꯝꯁꯦ ꯑꯨꯛꯇꯪ ꯂꯥꯛꯑꯣꯅ ꯏꯟꯚꯥꯏꯠ ꯇꯧꯋꯦ ꯑꯩꯈꯣꯏ ꯆꯠꯂꯨꯏꯌꯦ ꯑꯗꯨ ꯆꯠꯄ ꯀꯥꯟꯁꯤꯗ ꯃꯣꯏꯒꯤ ꯀꯩꯅꯣꯁꯦ ꯑ ꯋꯦꯜꯀꯝꯁ ꯌꯥꯝ ꯐꯖꯕ ꯍꯥꯏꯇꯥꯔꯦꯅꯦ ꯐꯖꯅꯒ ꯃꯣꯏ ꯌꯨꯝꯗꯒ ꯆꯪꯉꯦ ꯑꯗꯨꯗꯨꯒ ꯑꯩꯈꯣꯏꯒꯤ ꯕꯣꯟ ꯐꯌꯥꯔ ꯇꯧꯕꯩ ꯇꯥꯏꯞꯇ ꯃꯌꯥꯏꯗꯒ ꯃꯩꯒ ꯊꯥꯔꯒ ꯅꯥꯀꯟ ꯅꯥꯀꯟꯗꯒ ꯐꯝꯃꯒ ꯏꯁꯩ ꯁꯛꯇꯄꯤ ꯖꯒꯣꯏ ꯁꯥꯕꯤ ꯇꯧꯕꯗꯣ ꯑꯗꯨ ꯑꯗꯨ ꯇꯧꯔꯦ ꯌꯥꯝ ꯊꯤ ꯅꯨꯡꯉꯥꯏ ꯑ ꯌꯥꯝ ꯊꯤ ꯅꯨꯡꯉꯥꯏꯔꯛꯑꯦꯕ ꯑꯗꯨ ꯑꯗꯨꯒꯤ ꯑꯩꯈꯣꯏꯅ ꯀꯩꯅꯣꯗ ꯆꯠꯄꯒꯤ ꯍꯥꯏꯇꯥꯔꯦꯅꯦ ꯇꯋꯥꯡ ꯆꯠꯄꯒꯤ ꯅꯨꯡꯉꯥꯏꯕꯁꯦ ꯑꯗꯨ ꯑꯗꯨꯗꯨꯁꯨ ꯍꯥꯏꯗꯤ ꯁꯔꯨꯛ ꯑꯃ ꯑꯣꯏꯍꯟꯕ ꯍꯥꯏꯇꯥꯔꯦꯅꯦ ꯌꯥꯝꯌꯥꯝ ꯑꯩꯈꯣꯏꯗ ꯅꯨꯡꯉꯥꯏꯕ ꯑꯗꯣ ꯅꯪꯗꯤ ꯀꯩꯀꯩ ꯂꯝ ꯀꯣꯏꯔꯨꯔꯒꯦ
ꯑꯁ ꯑꯩꯗꯤ ꯑꯝꯇ ꯆꯠꯇ꯭ꯔꯤꯗ ꯃꯅꯤꯄꯨꯔ ꯃꯅꯨꯡꯗ ꯂꯩꯕ ꯈꯔ ꯆꯠꯄꯩ ꯋꯥꯅꯤ ꯑꯗꯨꯒ ꯍꯥꯏ ꯀꯩꯅꯣꯝ ꯇꯒ ꯍꯪꯈꯤꯅꯦ ꯑ ꯇꯋꯥꯡ ꯆꯠꯂꯨꯕꯒꯤ ꯣ ꯑꯗꯨ ꯅꯣꯏ ꯆꯤꯟꯖꯥꯛꯇꯤ ꯀꯃꯥꯏꯅ ꯇꯧꯏꯤ
ꯑ ꯆꯤꯟꯖꯥꯛꯇꯤ ꯑꯩꯈꯣꯏ ꯃꯣꯏ ꯑꯗꯨꯝ ꯂꯣꯀꯦꯜ ꯆꯤꯟꯖꯥꯛꯇꯣ ꯑꯗꯨꯝ ꯆꯥꯏꯌꯦ ꯑꯗꯒꯤ ꯑꯩꯈꯣꯏꯒꯤ ꯑꯩꯈꯣꯏꯅ ꯂꯩꯔꯤꯁꯦ ꯒꯦꯁ ꯍꯥꯎꯁꯇ ꯂꯩꯕꯅꯤꯅꯀꯣ ꯃꯣꯏꯅ ꯑꯗꯨꯝ ꯊꯣꯡꯕ ꯊꯥꯛꯄ ꯃꯣꯏꯒꯤ ꯂꯣꯀꯦꯜꯒꯤ ꯆꯤꯟꯖꯥꯛꯇꯣ ꯍꯥꯏꯇꯥꯔꯦꯅꯦ ꯑꯗꯨꯝ ꯄꯤꯌꯦ ꯑꯩꯈꯣꯏꯗ ꯕ꯭ꯔꯦꯛꯐꯥꯁ ꯕ꯭ꯔꯦꯛꯐꯥꯁ ꯄꯤ ꯑꯗꯒꯤ ꯑꯗꯨꯝ ꯃꯥꯟꯅꯩꯗ ꯑꯩꯈꯣꯏ ꯁ꯭ꯋꯥꯏꯒ ꯑꯗꯨꯝ ꯃꯥꯟꯅꯩꯗ ꯑꯗꯨ ꯃꯣꯏꯒꯤ ꯁꯥ ꯉꯥ ꯊꯣꯡꯕꯗꯨꯗꯤ ꯈꯤꯇꯪ ꯏꯁꯇꯥꯏꯜ ꯑꯃꯗꯤ ꯇꯧꯋꯦ ꯑꯗꯨꯁꯨ ꯍꯥꯎꯋꯦ ꯑꯗꯨꯝ ꯆꯝꯃꯦꯕꯀꯣ ꯑꯗꯨ ꯍꯥꯎꯋꯦ ꯑꯗꯨꯝ ꯑꯩꯈꯣꯏ ꯃꯅꯤꯄꯨꯔꯁꯨ ꯑꯩꯈꯣꯏ ꯃꯅꯤꯄꯨꯔꯁꯨ ꯐꯖ ꯐꯖꯕ ꯃꯐꯝ ꯌꯥꯝ ꯂꯩꯁꯤꯗꯤ ꯅꯪ ꯀꯩꯀꯩ ꯆꯠꯂꯨꯔꯒꯦꯅꯦ
ꯆꯠꯂꯤꯁꯦ ꯑꯟꯗ꯭ꯔꯣ ꯆꯠꯂꯦ
ꯑꯥ
ꯑꯗꯨꯗꯒꯤ ꯐꯩꯗꯦꯡꯒꯥ ꯐꯌꯦꯡ ꯊꯥꯡꯖꯤꯡ ꯆꯤꯡ ꯀꯥꯔꯦ ꯑꯗꯗꯒꯤ ꯅꯣꯡꯃꯥꯏꯖꯤꯡ ꯆꯤꯡ ꯆꯤꯡꯒꯨꯝꯕ ꯀꯥꯕꯁꯤꯅ ꯌꯥꯝ ꯅꯨꯡꯉꯥꯏꯕ ꯑꯣꯏꯅ ꯇꯧꯋꯤ ꯑꯗꯒꯤꯗꯒꯤ ꯑꯁ ꯑꯩꯗꯣ ꯑꯩꯁꯨ ꯆꯤꯡ ꯀꯩꯅꯣ ꯇꯧꯕꯁꯦ ꯆꯤꯡꯁꯦ ꯈꯔꯗꯤ ꯀꯥꯈ꯭ꯔꯦ ꯑꯩꯁꯨ ꯃꯃꯥꯡꯗꯀꯣ ꯑꯗꯨꯒ ꯀꯩꯅꯣ ꯇꯧꯔꯦ ꯍꯧꯖꯤꯛꯇꯤ ꯑꯩꯅ ꯌꯥꯝ ꯆꯠꯅꯤꯡꯉꯤꯁꯦ ꯑꯃ ꯃꯌꯥꯝꯅꯒ ꯆꯠꯄ ꯄꯥꯛ ꯉꯝꯅꯗꯕ ꯃꯐꯝ ꯆꯤꯡꯒꯤ ꯁꯔꯨꯛꯇ ꯑꯗꯨꯃꯥꯏꯅ ꯆꯠꯂꯒ ꯑꯁꯨꯝ ꯑꯥꯗꯒ ꯑꯍꯤꯡꯒ ꯆꯤꯡ ꯃꯊꯛꯇꯒ ꯑꯍꯤꯡ ꯑ ꯆꯤꯡ ꯍꯣꯏ ꯑꯗꯨꯃꯥꯏꯅ ꯑꯍꯤꯡꯒ ꯂꯦꯛꯇꯅ ꯈꯣꯠꯇꯅ ꯇꯧꯕꯗꯣ ꯑꯗꯨꯅꯦ ꯌꯥꯝ ꯆꯠ ꯇꯧꯅꯤꯡꯉꯤꯁꯦ
ꯑꯣ ꯑꯗꯨ ꯆꯠꯂꯨꯔ ꯌꯥꯏ ꯀꯩꯅꯣ ꯑꯩꯈꯣꯏ ꯈꯔ ꯇꯧꯔꯒ ꯆꯠꯂꯨꯔꯁꯤ ꯀꯩꯅꯣ ꯃꯐꯝ ꯃꯌꯥꯝ ꯂꯩꯒꯅꯣ ꯑꯩꯈꯣꯏ ꯃꯅꯤꯄꯨꯔꯗ ꯑꯣ ꯐꯔꯦ ꯑꯗꯨꯗꯤ ꯅꯪ ꯁꯨ ꯂꯩꯔꯣ ꯑꯩꯁꯨ ꯁꯣꯝ ꯅꯥꯀꯗ ꯊꯕꯛ ꯑꯃ ꯂꯥꯛꯁꯜꯂꯦ ꯑꯗꯣ ꯑꯩ ꯍꯣꯔꯦꯟ ꯉꯥꯏꯍꯥꯛ ꯂꯩꯇꯦ ꯇꯧꯔꯛꯀꯦ
ꯍ
ꯎꯝ ꯊꯃ ꯊꯝ